ꯍꯧꯖꯤꯒꯤꯗꯣ ꯑꯃꯨꯛꯀ ꯍꯥꯏꯔꯛꯑꯣ ꯅꯪꯒꯤꯗꯣ ꯂꯣꯏ ꯂꯣꯏꯔꯕꯣ ꯅꯪꯒꯤꯗꯣ ꯅꯪꯒꯤ ꯋꯥꯔꯤꯗꯣ ꯂꯣꯏꯔꯕꯣ
ꯂꯣꯏꯔ‌ꯦꯗ ꯑꯗ‌ꯣ ꯎꯝ ꯁꯣꯔꯥꯠꯆꯠ ꯆꯤꯔꯥ ꯄꯨꯟꯁꯤ ꯆꯠꯂꯗꯤꯀꯣ ꯎꯝ ꯎꯝ ꯃꯐꯝꯗ‌ꯣ ꯑꯩ ꯑꯅꯤ ꯑꯍꯨꯝꯗꯤ ꯈꯪꯉꯦ ꯌꯥꯝ ꯐꯖꯕꯗꯣ ꯑ ꯐꯥꯔꯁꯇꯅ ꯈ꯭ꯋꯥꯏꯗꯒꯩ ꯐꯖꯕꯗꯤꯀꯣ ꯅꯣꯀꯥ ꯂꯩꯀꯥꯏ ꯐꯣꯜ ꯍꯥꯏꯅꯒꯣ ꯂꯩꯕꯅꯤ ꯋꯥꯇꯔ ꯍꯣꯏ ꯃꯉꯣ ꯌꯥꯝ ꯐꯖꯕꯅꯦ ꯑꯗꯨ ꯋꯥꯇꯔꯐꯣꯜꯗꯣ ꯂꯣꯀꯜ ꯂꯩꯀꯥꯏꯐꯣ ꯂꯩꯔꯦ ꯑꯗꯨꯒ ꯁꯚꯦꯟ ꯁꯤꯁꯇꯔ ꯐꯣꯔꯁꯨ ꯂꯩꯕꯅꯦ ꯁꯦꯚꯦꯟ ꯁꯤꯁꯇꯔ ꯐꯣꯔꯗꯤꯀꯣ ꯆꯤꯡꯊꯛ ꯃꯊꯛꯇꯣ ꯃꯊꯛꯇꯒꯤ ꯎꯝ ꯋꯥꯇꯔꯐꯣꯜꯒꯤ ꯃꯊꯛꯇ ꯑꯗꯨꯝ ꯂꯦꯞꯄꯒ ꯑ ꯃꯣꯏ ꯊꯣꯡ ꯁꯥꯕꯅꯦꯕ ꯋꯥꯇꯔꯐꯣꯜ ꯃꯊꯛꯇꯀꯣ ꯑꯗꯨꯗꯒꯤ ꯑꯗꯨꯗꯨꯒ ꯂꯦꯞꯄꯒ ꯌꯦꯡꯕ ꯌꯥꯏꯑꯕ ꯑꯗꯨ ꯑꯗꯨꯒꯤ ꯋꯥꯇꯔꯐꯣꯜꯗꯤ ꯑꯗꯨꯒ ꯑꯗꯨꯗ ꯑꯗꯨꯗ ꯅꯠꯇ꯭ꯔꯁꯨ ꯎꯝ ꯁꯥꯏꯠ ꯑꯃꯗ ꯆꯠꯂꯒꯀꯣ ꯍꯥꯏꯋꯦꯗ ꯚꯦꯂꯨ ꯀꯂꯔ ꯌꯦꯡꯂꯒ ꯑꯗꯨꯝ ꯌꯦꯡꯕ ꯌꯥꯏ ꯑꯗꯨꯁꯨ ꯌꯥꯝ ꯐꯖꯕꯅꯦ ꯑꯗꯨꯨ ꯁꯚꯦꯟ ꯁꯤꯇꯔ ꯐꯣꯜꯗꯣ ꯎꯝ ꯑꯗꯨ ꯑꯗꯨꯒ ꯄꯥꯔꯛ ꯑꯃꯁꯨ ꯂꯩꯕꯅꯤ ꯃꯦꯘꯥꯂꯌꯥꯒꯤ ꯎ ꯈ꯭ꯋꯥꯏꯗꯒꯤ ꯍꯥꯏꯁꯤꯔꯥ ꯃꯦꯘꯂꯌꯥꯗꯤ ꯈꯪꯗꯦ ꯑꯗꯨ ꯁꯤꯂꯣꯡ ꯁꯤꯂꯣꯡꯒꯤ ꯂꯥꯁ ꯄꯣꯏꯟꯅꯤ ꯍꯥꯏꯕ꯭ꯔꯥ ꯈꯪꯗꯦ ꯊꯪ ꯈꯔꯪ ꯄꯥꯔ ꯊꯪ ꯈꯔꯪ ꯄꯥꯔ ꯍꯥꯏꯅꯀꯣ
ꯎꯝ
ꯑꯗꯨꯁꯨ ꯌꯥꯝ ꯐꯖꯕꯅꯦ ꯄꯥꯔꯛꯇ ꯑꯗꯨ ꯄꯥꯔꯛꯀꯤ ꯃꯇꯥꯏ ꯀꯔꯤ ꯇꯗꯨꯀ ꯎ ꯌꯦꯗꯤꯛ ꯒ꯭ꯂꯥꯗꯦ ꯣꯗ꯭ꯔ ꯐꯥꯎꯕꯅꯤ ꯍꯗ ꯑꯗꯨ ꯂꯩꯔꯦ ꯑꯗꯨꯒ ꯌꯥꯝ ꯀꯣꯏꯔꯤꯗ ꯅꯨꯃꯤꯠ ꯃꯛꯇ ꯑꯩꯈꯣꯏ ꯀꯀꯥꯅ ꯎꯝ ꯊꯥꯎ ꯍꯥꯞꯄꯤꯌꯨ ꯆꯠꯅꯤꯡꯉꯗꯤ ꯍꯥꯏꯒ ꯊꯥꯎ ꯍꯥꯞꯂꯒ ꯆꯠꯅꯦꯕ
ꯑ
ꯅꯨꯃꯤꯠ ꯃꯈꯛꯇ ꯆꯠꯄꯅꯦꯒ
ꯑꯗꯨ ꯕꯖꯥꯔ ꯃꯅꯨꯡꯗꯗꯤ ꯃ꯭ꯌꯨꯖꯝ ꯑꯃ ꯂꯩꯕꯅꯤ ꯗꯨꯣꯝꯕꯣꯁꯀꯣ ꯃ꯭ꯌꯨꯖꯤꯌꯝ ꯍꯥꯏꯅꯀꯣ ꯑꯗꯨ ꯃ꯭ꯌꯨꯖꯤꯝꯗꯤ ꯌꯥꯝ ꯐꯖꯕꯅꯤ ꯅꯣꯔꯠ ꯏꯁꯇꯗꯤ ꯈ꯭ꯋꯥꯏꯗꯒꯤ ꯐꯖꯕ ꯃ꯭ꯌꯨꯖꯌꯝ ꯑꯣꯏꯕꯅꯤ ꯑꯗꯨ
ꯑꯣ
ꯑꯩꯈꯣꯏ ꯃꯣꯏ ꯇ꯭ꯔꯥꯏꯕꯦꯜꯁꯤꯡꯒꯤꯀꯣ ꯇ꯭ꯔꯥꯏꯕꯦꯜꯁꯤꯡꯒꯤ ꯐꯤꯅꯦꯛꯔ ꯀꯔꯤ ꯀꯔꯤꯔ ꯐꯤꯁꯤꯡꯗꯨ ꯂꯣꯏ ꯎꯠ ꯄꯨꯅꯗꯤꯗ ꯑꯗꯨꯒ ꯕꯖ ꯎꯝ ꯑꯗꯨꯝ ꯊꯝꯕꯅꯦ ꯎꯝ ꯅꯣꯏ ꯀꯂꯦꯛꯁꯟ ꯇꯧꯔꯒꯀꯣ ꯑꯗꯨ ꯊ ꯑꯗꯨ
ꯅꯣꯏ ꯇꯤꯛꯀꯦꯠꯇꯣ ꯌꯥꯝꯕꯀꯣ ꯑꯗꯨꯗ ꯏꯁꯇꯨꯗꯦꯟ ꯑꯣꯏꯔꯗꯤ ꯈꯔ ꯈꯔ ꯍꯣꯡꯉꯤ ꯑꯗꯣ ꯄꯕꯂꯤꯛ ꯑꯣꯏꯔꯗꯤꯅ ꯆꯃꯒꯔꯦ ꯂꯧꯕ
ꯃꯤ ꯑꯃꯒ
ꯎꯝ
ꯑꯣ
ꯅꯍꯥꯟ ꯑꯩꯈꯣꯏ ꯏꯁꯇꯨꯗꯦꯅꯤ ꯍꯥꯏꯕꯒꯤ ꯑꯥꯏꯗꯤ ꯀꯥꯔꯗ ꯄꯤꯕꯒꯤꯀꯣ ꯑ ꯆꯅꯤ ꯌꯥꯡꯈꯩ ꯈꯛꯇ ꯂꯧꯕ ꯃꯤ ꯑꯃꯗ
ꯑꯣ
ꯑꯗꯨ ꯑꯣꯏꯔꯁꯨ ꯃꯤ ꯌꯥꯝꯅꯤꯅꯦ ꯐ ꯑꯗꯨꯝ ꯆꯠꯄ ꯂꯩ ꯄꯩꯁꯥꯁꯤ ꯑꯗꯨꯒ ꯃꯣꯏ ꯁꯤꯂꯣꯡꯗ ꯕꯖꯥꯔ ꯑꯃ ꯂꯩꯕꯅꯤ ꯄꯨꯂꯤꯁ ꯕꯖꯥꯔ ꯍꯥꯏꯅꯀꯣ ꯃꯦꯟ ꯕꯖꯥꯔꯅꯤ ꯑꯗꯨ ꯕꯖꯥꯔꯁꯦ ꯌꯥꯝ ꯐꯖꯕꯅꯦ ꯑꯗꯨ ꯁꯤꯅꯦꯃꯥ ꯁꯤꯅꯦꯃꯥ ꯌꯦꯡꯕꯁꯨ ꯂꯩ ꯑꯗꯨꯒ ꯎꯝ ꯁꯦꯀꯦꯟ ꯍꯦꯟꯁꯨ ꯂꯩꯌꯦ ꯅꯪ ꯁꯦꯀꯦꯟ ꯍꯦꯟ ꯌꯦꯡꯅꯤꯡꯕꯗꯣ ꯑꯁ
ꯑꯗꯨ ꯍꯣꯡꯕ꯭ꯔꯥ ꯃꯣꯏꯒꯤꯗꯣ
ꯐ ꯈ꯭ꯔ ꯍꯣꯡꯉꯤꯗ
ꯑꯣ
ꯀꯥꯅ ꯈꯔꯥ ꯍꯣꯡꯉꯦ ꯑ ꯁꯥ ꯌꯣꯟꯐꯝꯁꯨ ꯀꯣꯛꯏ ꯑꯁ ꯌꯥꯝ ꯂꯩ ꯅꯤꯁꯥꯒꯤ ꯃꯐꯝꯗ ꯑꯣꯛꯅꯦ ꯁꯟꯅꯦ ꯍꯥꯃꯦꯡꯅꯦ ꯕꯣꯏꯂꯔꯅꯦ ꯉꯥꯅꯨꯅꯦ ꯆ ꯍꯥꯏ
ꯍꯣꯡꯕ꯭ꯔꯥ ꯃꯩꯗꯣ ꯀꯩꯅꯣ ꯇꯥꯡꯕ꯭ꯔꯥ
ꯑ ꯑꯃꯦ ꯀꯅ ꯑꯣ ꯇꯤ ꯈꯔ ꯍꯅꯤ ꯑꯣꯒ ꯁꯟꯁꯥꯗꯣꯅꯤ ꯍꯣꯡꯏ ꯑꯗꯨꯕꯨ ꯑ ꯍꯥꯃꯦꯡꯒ ꯉꯥꯅꯨ ꯃꯣꯏꯗꯤ ꯇꯥꯡꯉꯤ ꯌꯣꯡꯆꯥꯛꯁꯨ ꯂꯩꯕꯅꯦ ꯌꯣꯡꯆꯥꯛ ꯃꯣꯔꯦꯒꯤ ꯌꯣꯡꯆꯥꯛ ꯃꯂ ꯑꯗꯨ ꯂꯩꯕꯅꯦ ꯃꯅꯝꯗꯤ ꯑꯗꯨꯝ ꯁꯣꯜꯂꯦ ꯌꯣꯡꯆꯥꯛꯇꯤ ꯀꯣ ꯁꯨꯇꯤ ꯂꯩꯔꯗꯤ ꯀꯈꯣꯏ ꯏꯅꯦꯅꯀꯣ ꯑꯩꯈꯣꯏ ꯀꯥꯀꯥ ꯑꯩꯈꯣꯏ ꯑꯅꯤ ꯎꯝ ꯏꯟꯁꯥꯡ ꯂꯧꯕ ꯆꯠꯂꯣꯏ ꯍꯥꯏꯔ ꯑꯗꯨꯝ ꯍꯥꯏꯅꯕꯅꯦ ꯁꯇꯔꯗꯦ ꯑꯗꯨꯋꯥꯏꯗꯨꯒ ꯑꯗ ꯈꯣꯏ ꯆꯠꯂꯗꯤ ꯕꯦꯒ ꯑꯆꯧ ꯑꯆꯧꯕ ꯄꯨꯔꯒ ꯆꯠꯀ
ꯅꯨꯡꯉꯥꯏꯕ꯭ꯔꯣ
ꯎꯝ ꯆꯨꯝꯃ ꯆꯂꯗꯤꯒ ꯑꯩꯅ ꯀꯀꯥꯕꯨ ꯃꯔꯛ ꯃꯔꯛꯇ ꯅꯤꯡꯉꯥꯏꯕꯅꯦ ꯏꯁꯄꯣꯔꯠꯕꯨ ꯗ꯭ꯔꯦꯁ ꯂꯩꯕꯤꯌꯣ ꯍꯥꯏꯅꯤ
ꯂꯩꯗꯤ ꯂꯩꯕꯤꯕ꯭ꯔꯣ
ꯌꯥꯝꯗꯤ ꯂꯩꯕꯤ ꯑꯗꯣ ꯑꯩ ꯑꯩ ꯃꯣꯏ ꯃꯣꯏꯒꯤ ꯄꯩꯁꯥꯕꯨ ꯎꯝ ꯃꯣꯏꯒꯤ ꯄꯩꯁꯥꯅꯤ ꯂꯩꯗꯨꯗ ꯑꯩꯅ ꯑꯗꯨꯝ ꯄꯤꯌꯨ ꯄꯩꯁꯥꯗꯨ
ꯅꯪꯅ ꯑꯃꯨꯛ ꯄꯤꯔꯛꯑ ꯃꯣꯏꯅ ꯑꯃꯨꯛ ꯂꯩꯕꯤꯕ ꯅꯪꯒꯤ
ꯎꯝ ꯗꯣ ꯑꯗꯨꯝ ꯂꯩꯕꯤꯌ ꯅꯣꯏꯗꯤ ꯀꯌꯥ ꯂꯩꯕꯤꯔꯦꯗ ꯑꯩꯅ ꯁꯤꯜꯅꯣꯅ ꯈꯣꯏꯋꯥꯏꯗꯤ ꯄꯥꯕꯥ ꯍꯥꯏꯕꯨꯡꯉꯣ ꯌꯨ ꯊꯛꯄ ꯍꯩꯔꯗꯤ ꯌꯨꯗꯤ ꯌꯥꯝ ꯂꯩꯔꯅꯤ ꯍꯧꯖꯤꯛ ꯀꯥꯟꯅꯤ ꯈꯪꯗ꯭ꯔꯦ ꯅꯍꯥꯟ ꯑꯩꯈꯣꯏ ꯏꯃꯥꯟꯅꯕꯁꯤꯡꯗꯨ ꯃꯔꯛ ꯃꯔꯛꯇ ꯊꯥꯏꯕ
ꯅꯪꯗꯤ ꯊꯛꯇꯦ
ꯑꯩꯗꯤ ꯊꯥꯛꯇꯦꯗ ꯊꯛꯄ ꯍꯩꯗꯦꯕ ꯗꯨꯀꯥꯟ
ꯍꯧꯖꯤꯛꯀꯥꯟꯗꯤ ꯑꯦꯛꯁꯄꯥꯔꯠ ꯑꯣꯏ
ꯍꯧꯖꯤꯀꯟ ꯍꯧꯖꯤꯀꯥꯟꯁꯨ ꯍꯩꯇꯦ
ꯑꯁ ꯂꯣꯡꯉꯦ ꯑꯩ ꯍꯩꯔ ꯍꯩꯔꯒ ꯍꯩꯇꯦ ꯍꯥꯏꯔꯑꯦ
ꯁꯤꯂꯣꯡ ꯁꯤꯂꯣꯡꯗꯀꯣ ꯅꯤꯁꯥꯕꯤ ꯐꯖ ꯐꯖꯁꯨ ꯌꯥꯝ ꯂꯩꯕꯅꯦ
ꯑꯣ
ꯑꯗꯨꯒ ꯁꯤꯂꯣꯡꯒꯤ ꯃꯣꯃꯣꯗꯣ ꯌꯥꯝ ꯆꯥꯅꯤꯡꯉꯤ ꯌꯥꯝ ꯍꯥꯥꯎꯅꯤ ꯁꯤꯂꯣꯡꯒꯤ ꯃꯣꯃꯣꯗꯤ ꯅꯣꯏ ꯈꯥꯁꯤ ꯅꯨꯄꯤꯁꯤꯡꯅ ꯁꯦꯝꯕ ꯃꯣꯃꯣ ꯑꯗꯨ ꯃꯣꯃꯣꯁꯤꯒ ꯃꯐꯝ ꯃꯐꯝ ꯂꯩꯕꯅꯤ ꯑꯗꯨ ꯃꯣꯏ ꯑꯁꯤ ꯅꯨꯄꯤꯁꯤꯡ ꯈ꯭ꯔ ꯍꯥꯎꯅ ꯁꯦꯝꯕ ꯀꯥꯡꯕꯨꯗꯣ
ꯎꯝ
ꯑꯗꯨꯗꯨꯗꯤ ꯃꯤ ꯌꯥꯝ ꯂꯥꯛꯑꯕꯅꯦꯍꯦ
ꯑꯣ
ꯎꯝ ꯃꯐꯝꯗꯨ ꯕꯤꯠ ꯍꯥꯎꯁ ꯍꯥꯏꯕꯅꯦꯕ ꯂꯩꯃꯨꯈ꯭ꯔꯥ ꯕꯖꯥꯔ ꯀꯣ ꯃꯣꯏꯒꯤ ꯕꯖꯥꯔ ꯃꯃꯤꯡꯅꯦ ꯕꯖꯥꯔ ꯑꯆꯧꯕꯗꯤ ꯑꯗꯩ ꯑꯗꯨ ꯑꯗꯨ ꯑꯣꯏꯔꯁꯨ ꯕꯖꯥꯔ ꯑꯗꯨꯝ ꯄꯣꯠꯇꯤ ꯂꯣꯏ ꯐꯪꯅꯦꯕ ꯑꯗꯨꯒꯤ ꯕꯖꯥꯔ ꯃꯅꯥꯛꯇ ꯆꯠꯂꯗꯤ ꯃꯣꯃꯣ ꯑꯗꯨꯝ ꯂꯩꯕꯅꯦ
ꯃꯒꯤꯃ ꯑꯗꯨ ꯌꯥꯝꯦꯝ ꯍꯥ ꯎꯝ
ꯑꯩꯗꯤ ꯎꯝ ꯌꯥꯝ ꯄꯥꯝꯗꯦꯗ ꯌꯥꯝ ꯑꯄꯥꯝꯕ ꯑꯣꯏꯗ ꯃꯉꯣꯟꯗꯃ ꯑꯅꯤ ꯆꯥꯔꯗꯤ
ꯅꯪ ꯍꯥꯎꯕ ꯆꯥꯗꯕ ꯀꯩꯅꯣꯅꯦ
ꯆꯥꯏ ꯆꯥ ꯐꯉꯦ ꯑꯗꯨꯕꯨ ꯌꯥꯝꯅꯗꯤ ꯄꯥꯝꯗꯦ ꯍꯥꯏꯕ
ꯂꯨꯄꯥ ꯀꯨꯟꯒꯤ ꯄꯤꯌꯨ ꯍꯥꯏꯗꯨꯒꯤ ꯌꯥꯝ ꯄꯤꯕꯅꯤ ꯅꯣꯏꯅꯦ ꯃꯉꯥꯡ ꯑꯇꯩ ꯔ ꯄꯤ ꯄ ꯔꯦꯁꯇꯨꯔꯦꯟꯗꯠ ꯆꯠꯗꯤ ꯔꯦꯁꯇꯨꯔꯦꯟꯗ ꯆꯠꯔꯗꯤ ꯄ꯭ꯂꯦꯠ ꯑꯃ ꯄꯤꯔꯗꯤ ꯇꯔꯨꯛꯂ ꯇꯔꯦꯠꯂ ꯑꯗꯨ ꯈꯛꯇ ꯄꯤꯗꯅ ꯑꯗꯨ ꯑꯣꯏꯔꯁꯨ ꯄ ꯆꯥ ꯑꯃ ꯌꯥꯡ ꯀꯦ ꯏꯆꯥ ꯑꯃ ꯀꯅꯤꯁ ꯄꯥꯝꯃꯨꯍꯦ ꯄꯦꯁꯥꯜ
ꯏꯁꯁ ꯑꯗꯨꯗꯤ ꯃꯣꯃꯣ ꯆꯥꯅꯤꯡꯉꯗꯤ ꯑꯗꯨ ꯆꯅꯒ ꯆ
ꯑꯗꯨ ꯁꯤꯂꯣꯅ ꯑꯩ ꯀ꯭ꯂꯥꯁ ꯇꯨꯌꯦꯜꯞ ꯑꯦꯂꯚꯦꯟ ꯇꯨꯌꯦꯜꯞ ꯇꯝꯂꯤꯉꯩꯗꯀꯣ ꯑ ꯈ꯭ꯋꯥꯏꯔꯤ ꯆꯥꯕꯗꯤ ꯑꯦꯒ ꯔꯣꯜꯅꯤ ꯑꯦꯒ ꯔꯣꯜꯗꯤ ꯑ ꯌꯥꯝ ꯆꯥꯕꯅꯤ
ꯑꯩꯒꯤꯁꯨ ꯑꯩꯒꯤꯁꯨ ꯀꯩꯅꯣ ꯄꯥꯝꯃꯦ ꯑꯦꯔꯣꯗꯣ ꯑꯦ ꯀꯩꯅꯣ ꯀꯩꯅꯣꯗ ꯂꯩꯔꯀꯥꯟꯗ ꯑ ꯑ ꯀꯔꯤ ꯍꯥꯏꯈ꯭ꯔꯣ ꯇ꯭ꯔꯦꯟ ꯏꯁꯇꯦꯁꯟꯅꯨꯀꯣ ꯑꯗꯨꯗ ꯀꯩꯅ ꯅꯨꯄꯥ ꯑꯃꯅ ꯂꯩꯕꯤꯕ ꯑꯩꯈꯣꯏ ꯀꯩꯅꯣ ꯆꯠꯃꯤꯟꯅꯕ ꯁꯤꯅꯤꯌꯔꯅꯀꯣ ꯎ ꯀꯦꯞꯇꯦꯟꯅ ꯂꯩꯕꯤꯕ ꯑꯁ ꯈꯨꯍꯥꯎ ꯑꯃ ꯇꯧꯋꯦ
ꯑꯗꯣ ꯄꯤꯖꯥ ꯃꯗ ꯀꯌꯥ ꯀꯅꯣ
ꯈꯪꯗꯦ ꯃꯥꯅ ꯂꯩꯕꯤꯕꯅꯦ ꯑꯗꯨꯗꯤ ꯑꯗꯨꯕꯨ ꯀꯩꯅꯣ ꯑꯇꯣꯞ ꯄꯪꯉꯣꯟꯗꯦ ꯀꯩꯅꯣ ꯇꯥꯡꯉꯁꯨ ꯇꯥꯡꯉꯝꯃꯣꯏꯗ ꯁꯤ ꯇꯤꯒꯨꯝꯕ ꯇꯧꯔꯝꯅꯤ
ꯑꯩꯅ ꯁꯤꯂꯣꯡ ꯂꯩꯕ ꯀꯥꯟꯗꯗꯤ ꯑꯃꯗ ꯂꯨꯄꯥ ꯀꯨꯟ ꯑꯗꯨ ꯈꯛꯇꯅꯤꯗ꯫
ꯆꯥꯎꯕ꯭ꯔꯣ꯫
ꯎꯝ ꯌꯦꯔꯨꯝꯗꯣ ꯑꯅꯤ ꯑꯅꯤ ꯍꯥꯞꯄꯦꯕ꯫
ꯑꯥ
ꯑꯩ ꯑꯩ ꯑꯩꯅ ꯑꯦꯒ꯭ꯔꯣ ꯍꯥꯏꯔꯒ ꯗꯕꯜ ꯁꯤꯡꯒꯜ ꯃꯥꯅ ꯍꯪꯒꯅꯤ ꯑꯩꯅ ꯇꯕ ꯍꯥꯏꯔꯗꯤ ꯌꯦꯔꯣꯝꯗ ꯑꯅꯤ ꯑꯅꯤꯅꯤ ꯁꯦꯝꯕꯅꯦꯕ ꯇꯥꯡꯀꯨꯜ ꯃꯆꯥ ꯑꯃ ꯂꯩꯑ ꯑꯦ ꯇꯥꯡꯀꯨꯜ ꯑꯉꯥꯡ ꯑꯃꯕꯨ ꯑꯩꯒ ꯇꯝꯃꯤꯟꯅꯕ
ꯑꯥ
ꯐꯅꯤ ꯍꯦꯛ ꯆꯥꯕꯅꯤ ꯑꯗꯨꯗ
ꯑꯗꯨ ꯑꯗꯨ ꯀꯥꯟꯟꯗꯤ ꯀꯩꯅꯣ ꯇꯧꯕꯤꯔꯔꯣꯅꯦ ꯍꯧꯖꯤꯛꯀꯥꯟꯟꯗꯤ ꯇꯥꯡ ꯑꯃꯗꯤ
ꯎꯝ ꯇ ꯑꯃꯃꯤꯅ ꯍꯧꯁꯤ ꯀꯅꯤ ꯎꯝ ꯀꯨꯟꯊ꯭ꯔꯥ ꯅꯠꯇ꯭ꯔꯒ ꯌꯥꯡꯈꯩꯗꯤ ꯑꯣꯏꯔꯝꯃꯦ ꯁꯤꯂꯣꯡꯗ ꯅꯨꯡꯉꯥꯏꯕ ꯑꯃꯅꯦ ꯊꯥ ꯈꯨꯗꯤꯡꯒꯤꯀꯣ ꯊꯥ ꯈꯨꯗꯤꯡꯒꯤ ꯅꯠꯇꯦ ꯁꯤꯖꯟ ꯁꯤꯖꯟꯒꯤ ꯃꯦꯂꯥ ꯂꯩꯕ ꯑꯗꯨ ꯃꯦꯂꯥ ꯑꯗꯨ ꯃꯔꯛ ꯃꯔꯛꯇ ꯆꯪꯉꯤ ꯌꯥꯝ ꯐꯖ ꯐꯖ ꯐꯖ ꯑꯗꯨꯝ ꯌꯥꯎꯋꯦ ꯂꯤꯦꯗꯔꯒꯤ ꯀꯩꯅꯣ ꯃꯣꯏ ꯑꯥꯎꯠꯁꯥꯏꯠ ꯏꯟꯗꯤꯌꯥꯒꯤꯀꯣ ꯅꯦꯄꯥꯥꯂꯣꯗꯒꯦ ꯄꯨꯔꯛꯄ ꯃꯌꯥꯟꯃꯥꯔꯗꯒꯤ ꯚꯨꯇꯥꯟꯗꯒꯤ ꯊꯥꯏꯂꯦꯟꯗꯒꯤ ꯅꯣꯏ ꯂꯥꯛꯑꯒ ꯃꯦꯂꯥꯗ ꯐꯝꯂꯒ ꯂꯩꯕꯅꯤ
ꯑꯣ ꯃꯦꯂꯥꯗ ꯀꯩꯅꯩꯅꯣ ꯄꯣꯠ ꯆꯩꯁꯤꯡ ꯌꯣꯟꯕꯗꯣ ꯇꯥꯡꯕ꯭ꯔꯥ ꯇꯥꯡꯗꯔꯣ
ꯌꯥꯝ ꯇꯥꯡꯉꯦ ꯅꯍꯥꯟ ꯑꯩ ꯁꯤ ꯂꯩꯕ ꯆꯪꯕ ꯀꯥꯟꯗꯤ ꯑꯩꯅ ꯄꯥꯝꯕꯗꯤ ꯂꯩꯇꯕꯒ
ꯎꯝ
ꯑꯩꯅ ꯄꯥꯝꯕꯗꯤ ꯂꯩꯇꯦ ꯑꯗꯨꯗꯒꯤ ꯑꯗꯨꯝ ꯍꯥꯏꯐꯦꯠ ꯌꯦꯡꯉꯒ ꯑꯗꯨꯝ ꯊꯣꯛꯄꯅꯤꯗ
ꯅꯪꯅ ꯐꯖꯅ ꯌꯦꯡꯗꯕ ꯌꯔꯛꯅꯦ ꯐꯖꯕꯗꯤ ꯂꯩꯔꯝꯃꯗꯦ
ꯐꯖꯕꯗꯤ ꯑꯗꯨꯝ ꯂꯩ ꯑꯗꯨ ꯇꯥꯡꯕꯅꯤꯅ ꯂꯧꯅꯤꯡꯗꯦꯕ ꯄꯩꯁꯥꯁꯨ ꯂꯩꯇꯦ
ꯂꯧꯕꯤꯌꯣ ꯍꯥꯏꯌꯨ ꯌꯥꯗ꯭ꯔꯣ ꯅꯣꯏ ꯑ ꯀꯩꯅꯣ ꯀꯩ ꯑꯪꯀꯜ
ꯀꯩ ꯀꯇꯥꯕ ꯂꯩ ꯂꯩꯕꯤ ꯅꯣꯏꯁ ꯁꯦꯟꯁꯦ ꯌꯥꯝ ꯄꯥꯝꯕ ꯉꯥꯡꯉꯣꯏꯁꯤ
ꯑꯩꯗꯤ ꯗꯥꯏꯔꯦꯛ ꯂꯩꯕꯤꯌꯨ ꯍꯥꯏꯕ ꯍꯥꯏꯕ ꯇꯜꯂꯦꯕ
ꯃꯣꯏꯗꯤ ꯐꯦꯂꯤ ꯀꯩꯅꯣ ꯏꯃꯨꯡ ꯃꯣꯏꯒꯤ ꯃꯆꯥ ꯂꯩ ꯑꯗꯨꯅ ꯑꯗꯨ ꯑꯗꯨꯃꯥꯏꯅ ꯇꯧꯗ꯭ꯔꯗꯤ ꯌꯥꯔꯣꯏꯅ
ꯑꯩ ꯂꯥꯛꯄ ꯀꯥꯟꯗ ꯃꯣꯏ ꯃꯆꯥ ꯂꯩꯇ꯭ꯔꯤꯍꯦ ꯑꯩꯈꯣꯏ ꯑꯍꯨꯝ ꯈꯛꯇꯅꯤ ꯎꯝ
ꯇꯨ
ꯑꯩꯅ ꯀ꯭ꯂꯥꯁ ꯇꯨꯌꯦꯜꯞ ꯂꯣꯏꯕ ꯀꯥꯟꯗ ꯀ꯭ꯂꯥꯁ ꯇꯨꯌꯦꯞ ꯊꯥꯕ ꯀꯥꯟꯗ ꯃꯣꯏꯗ ꯒꯨꯍꯥꯇꯤꯗ ꯆꯦꯛꯑꯞ ꯆꯠꯂꯒ ꯂꯩꯔꯦ꯫
ꯑꯣꯝ